ꯃꯈ
ꯑꯣ
ꯑꯗꯨ ꯇꯧꯈ꯭ꯔꯗꯤ ꯃꯤ ꯅꯠꯇ꯭ꯔꯦ ꯁꯥꯒꯨꯝꯅ ꯑꯣꯏꯈ꯭ꯔꯦ
ꯊꯥꯔꯇꯤ ꯊꯥꯔꯇꯤ ꯆꯍꯤ ꯊꯥꯔꯇꯤ ꯑꯣꯔꯥꯃꯅꯤꯕ ꯊꯥꯔꯇꯤꯁꯣꯔꯥ ꯑꯃꯅꯤꯀꯣ
ꯀꯅꯥꯅꯣ
ꯅꯪ ꯅꯥꯌꯝꯕꯗꯣ
ꯊꯥꯔꯇꯤꯒꯨꯝꯕ ꯈꯟꯕ꯭ꯔꯥ ꯅꯪꯅ
ꯍꯟ ꯃꯥꯅꯦꯗ
ꯇ꯭ꯋꯦꯟꯇꯤ ꯐꯥꯏꯚ ꯇ꯭ꯋꯦꯟꯇꯤ ꯁꯤꯛꯁ ꯑꯗꯨꯒꯨꯝꯕ ꯍꯣꯏ ꯑꯗꯨꯒꯨꯝꯕ ꯈꯛꯇꯅꯤꯅꯦ
ꯁꯦ ꯑꯗꯨ
ꯊꯇꯤꯒꯨꯝꯕ ꯑꯣꯏꯔꯗꯤ ꯈꯔ ꯒ꯭ꯌꯥꯟ ꯇꯥꯔꯅꯤ ꯑꯗꯨ ꯑꯣꯏꯕꯒꯤꯅꯦ ꯌꯥꯝ ꯑꯦꯩꯅꯣ ꯇꯧꯕꯗꯣ
ꯆꯂꯨ ꯎꯔꯤꯁꯦ
ꯌꯥꯝ ꯂꯨꯔꯁꯦ
ꯑꯩꯈꯣꯏ ꯐꯥꯎ ꯒ꯭ꯌꯥꯟ ꯇꯥꯗ꯭ꯔꯤ ꯍꯧꯖꯤꯛ ꯑꯩꯗꯤ ꯊꯔꯀꯤꯤ ꯌꯎꯗꯧꯔꯦ ꯅꯦꯛꯁ ꯏꯌꯥꯔ ꯑꯣꯏ
ꯊꯇꯤ ꯑꯦꯧꯔꯗꯤ ꯏ ꯈꯔ ꯐꯔꯅꯤꯗ
ꯌꯥꯗꯗꯤꯅꯤ ꯐꯔꯒꯦꯅ ꯈꯜꯂꯁꯨꯕꯨ ꯑꯁ ꯑꯩꯗꯤ
ꯅꯣꯏꯗꯤ ꯀꯩꯅꯣ ꯇꯧꯔꯔꯁꯨ ꯑꯗꯨꯝ ꯈꯔ ꯐꯩꯌꯦ ꯑꯁ ꯑꯩꯒꯤ ꯏꯕꯨꯡꯗꯨꯗꯤ ꯀꯥꯏꯗꯒꯤꯦ ꯃꯤꯒ ꯃꯥꯟꯅꯕ ꯁꯨꯛꯌꯥ ꯌꯥꯗ꯭ꯔꯦ ꯑ ꯀꯩꯅꯣ ꯇꯧꯈꯗꯤ
ꯍꯤꯗꯥꯛ ꯍꯤꯗꯥꯛ ꯈꯔ ꯌꯥꯝ ꯄꯤꯁꯟꯈ꯭ꯔꯣ ꯑꯗꯨꯒ ꯌꯣꯊꯥꯈ꯭ꯔꯣ
ꯅꯨꯄꯤ ꯊꯤꯍꯜꯂꯁꯤꯔꯥ ꯈꯟꯕꯅꯦ ꯑꯗꯣ
ꯁꯤ ꯍꯜꯂꯣꯅ ꯅꯨꯄꯤ ꯊꯤꯔꯗꯤ ꯈꯔꯒ ꯌꯥꯝ ꯇꯥꯔ ꯀꯅꯤ
ꯅꯨꯄꯤꯁꯨ ꯄꯥꯝꯒꯗꯕ ꯃꯥꯟꯗꯦꯅꯦ ꯃꯥꯒꯤꯗ ꯑꯗꯨꯒꯨꯝꯕ ꯅꯨꯄꯥ ꯑꯃꯗ
ꯍ
ꯀꯔꯤꯒ ꯌꯨ ꯄꯄꯤꯗꯤ ꯑꯁ ꯀꯩꯅꯣ ꯍꯥꯏꯔꯗꯤꯀꯣ ꯋꯥ ꯐꯖꯅ ꯍꯥꯏꯔꯗꯤꯀꯣ ꯑꯗꯨꯝ ꯌꯥꯔꯒꯅꯤ
ꯎꯝ ꯅꯨꯄꯤ ꯊꯤꯍꯟꯅꯤꯡꯕꯅꯦ
ꯃꯥ ꯃꯥ ꯃꯥꯅ ꯅꯨꯡꯁꯤ ꯈꯔ ꯍꯦꯟꯅ ꯅꯨꯡꯁꯤꯕ ꯅꯨꯄꯤꯗꯣ ꯂꯧꯒꯗꯕꯅꯤ ꯅꯠꯇ꯭ꯔꯗꯤ ꯑꯩꯩꯖꯅꯤ ꯌꯥꯝꯃꯛ
ꯑꯗꯨꯅꯦ ꯅꯨꯄꯤꯁꯨ ꯀꯅꯥꯗ ꯋꯥꯔꯤ ꯁꯥꯕ꯭ꯔꯥꯁꯨ ꯈꯪꯗꯕꯀꯣ ꯃꯥꯒꯤꯗ
ꯃꯃꯥꯗꯕ ꯃꯥꯒꯤ
ꯐꯪꯉꯣ ꯀꯉꯣ
ꯎ ꯃꯥꯒꯤ ꯅꯨꯄꯤꯒꯨꯝꯅ ꯂꯩꯕ ꯃꯃꯥꯟꯅꯕ ꯑꯗꯨꯗ ꯍꯥꯡꯉ꯭ꯔꯁꯨꯀꯣ ꯈꯪꯗꯦ ꯐꯣꯟ ꯇꯧꯕꯁꯨ ꯑꯩꯗꯤ ꯈꯪꯗꯦ ꯑꯗꯨꯝ ꯍꯥꯏꯕ ꯑ
ꯎꯝ ꯑꯁꯦꯡꯕꯅꯤ ꯅꯨꯄꯥꯁꯤꯡꯗꯤꯀꯣ ꯅꯨꯄꯥꯅ ꯈꯔ ꯑꯁ ꯍꯥꯏꯅꯕ ꯂꯩꯗ ꯑ ꯑꯩꯈꯣꯏꯅ ꯅꯨꯡꯁꯤꯕ ꯍꯦꯟꯅ ꯅꯨꯡꯁꯤꯕ ꯅꯨꯄꯤꯗꯣ ꯂꯒꯅꯨ ꯍꯥꯏꯗꯅ ꯃꯗꯤ ꯌꯥꯗꯦꯕ ꯄꯅ ꯍꯦꯟꯅ ꯅꯨꯡꯁꯤꯕꯗꯣ ꯂꯥꯎꯄꯥꯅ ꯄꯕ ꯂ ꯍꯥꯏ ꯍꯥꯏ ꯅꯨꯄꯥꯅ ꯍꯦꯟꯅ ꯅꯨꯡꯁꯤꯕ ꯑꯗꯨꯗ ꯀꯩꯅꯣ ꯇꯧ ꯍꯥꯏꯕꯅꯦ ꯑꯩꯗꯤ ꯀꯗ ꯍꯥꯏ ꯊ ꯅꯨꯡꯁꯤꯗ ꯔꯗꯤ ꯅꯅꯨꯡꯁꯤꯗꯅꯦ ꯂꯥꯏꯅꯦꯦ
ꯁꯤꯀꯁꯨ
ꯑꯁꯦꯡꯕꯅꯦ ꯑꯗꯣ ꯐꯕꯅꯦ
ꯎꯝꯝ
ꯍꯣꯏ ꯑꯩꯈꯣꯏꯅ ꯍꯦꯟꯅ ꯑꯩꯈꯣꯏꯅ ꯅꯨꯡꯁꯤꯔꯗꯤꯀꯣ ꯍꯦꯟꯅ ꯅꯨꯡ ꯀꯩꯅꯣ ꯇꯧꯒꯅꯦꯕ ꯑꯩꯈꯣꯏꯅ ꯈꯔ ꯅꯨꯡꯁꯤ ꯀꯩꯅꯣ ꯇꯧꯔꯗꯤꯀꯣ
ꯎꯝ
ꯑꯁ ꯀꯩꯁꯨ ꯀꯥꯏꯗꯦ ꯑꯗꯨꯒꯤ ꯋꯥꯈꯜ ꯂꯩꯕ
ꯁꯤꯁꯨ
ꯑꯩꯉꯣꯟꯗ ꯐꯥꯎ ꯈꯔ ꯀꯩꯅꯣ ꯂꯩꯗꯣ
ꯑꯦꯛꯁꯄꯤꯔꯤꯌꯦꯟꯁ ꯂꯩꯕ꯭ꯔꯥ ꯅꯪꯉꯣꯟꯅꯁꯨ
ꯍꯥꯏꯁꯨ ꯑꯕꯣ ꯅꯨꯡꯁꯤꯕ ꯅꯨꯄꯤꯗꯣ ꯂꯧꯕꯅꯤ ꯎ
ꯄꯩꯁꯥ ꯄꯥꯏꯕ ꯀꯟꯅ ꯊꯣ ꯅꯪꯒꯤꯤꯗꯣ ꯄꯩꯁꯥ ꯄꯥꯏꯕ ꯁꯥꯖꯕꯔ ꯀꯝ ꯅ ꯊꯣ
ꯆꯛ ꯊꯔꯦꯁꯨ ꯄꯩꯁꯥ ꯄꯥꯔꯗ ꯑꯗꯨꯃꯤ ꯌꯥꯔꯦꯗ ꯎꯝ
ꯅꯪꯅ ꯄꯩꯁꯥ ꯄꯥꯏꯕ ꯉꯥꯎꯕꯁꯤꯗꯤꯀꯣ ꯎꯝ ꯎꯝ
ꯐꯥꯒꯤꯅꯦꯗ ꯑꯗꯨ ꯑꯁ ꯐꯥꯒꯤ ꯇꯧꯕꯅꯤ ꯅꯣꯏꯗ ꯃꯤ ꯍꯥꯏꯁꯤꯗꯤ ꯄꯩꯁꯥꯅ ꯄꯩꯁꯥ ꯈꯛꯇꯅ ꯍꯤꯡꯕ ꯅꯠꯇꯦ
ꯑꯗꯅꯦ
ꯍ ꯄꯩꯁꯥ ꯂꯩꯔꯒ ꯅꯨꯡꯁꯤꯅꯗ꯭ꯔꯗꯤ ꯀꯥꯟꯅꯗꯦ ꯑꯦ ꯄꯩꯁꯥ ꯂꯩꯇ꯭ꯔꯁꯨ ꯏꯃꯨꯡ ꯃꯅꯨꯡ ꯂꯥꯏꯔꯁꯨ ꯃꯤ ꯑꯃ ꯑꯃꯕꯨ ꯁꯤꯄ꯭ꯂꯤꯟ ꯍꯥꯏꯃ ꯁꯤꯄ꯭ꯂꯤꯟ ꯃꯛꯁꯥ ꯃꯊꯛ ꯃꯛꯁꯥ ꯑꯗꯨ ꯈꯥꯡꯅꯤꯡꯕꯗꯣ ꯊꯅꯅꯥꯈꯩꯅ ꯐꯑ
ꯍꯏ ꯆꯤꯡꯒꯤ ꯅꯨꯄꯤ ꯌꯦꯡꯉꯣ ꯑꯗꯨꯒꯨꯝꯕꯅ ꯐꯩꯌꯦ ꯇꯝꯒꯤ ꯍꯦꯟꯅꯀꯣ
ꯁꯤꯒꯤꯅ ꯄꯦ ꯁꯒꯅꯦ ꯀꯥꯏ ꯑꯗꯣ ꯍꯧ ꯑꯠꯇ ꯌꯥꯗ꯭ꯔꯦ ꯅꯦꯛꯗꯨ
ꯄꯦꯄꯔꯥ ꯄꯦꯄꯔꯥ ꯄꯦꯄꯔꯥ ꯉꯥꯛꯇ
ꯆꯤꯡꯒꯤꯅ ꯈꯔ ꯐꯩꯅꯦ ꯐꯠꯇꯕ ꯃꯔꯛꯇꯨꯗ ꯈꯔ ꯐꯔꯦ
ꯍꯥꯏ ꯌꯥꯝ ꯐꯠꯇꯕꯁꯨ ꯂꯩꯌꯦ ꯌꯥꯝ ꯐꯕꯁꯨ ꯂꯩꯌꯦ
ꯎꯝ
ꯃꯤ ꯃꯤꯗꯒꯤ ꯂꯩꯕꯅꯤꯅꯀꯣ ꯆꯤꯡꯗ ꯑꯣꯏꯔꯁꯨ ꯐꯕꯁꯨ ꯂꯩꯕ ꯐꯠꯇꯕꯁꯨ ꯂꯩꯕ ꯇꯝꯒꯤ ꯑꯣꯏꯔꯁꯨ ꯃꯤ ꯈꯔꯗꯤ ꯑꯦ ꯑꯗꯨꯝ ꯐꯥꯕ ꯀꯣ
ꯑꯗꯨꯒꯨꯝꯕꯁꯨ ꯌꯥꯎꯋꯤꯗ
ꯐꯤꯂꯤꯡꯗ ꯂꯩꯗ
ꯎꯝ
ꯀꯤꯕꯨ ꯀꯤꯌꯦ ꯅꯨꯄꯤ ꯊꯤꯗꯅ
ꯍꯝ
ꯑꯁ ꯄꯤ ꯊꯔꯒꯦ ꯑꯉꯥꯡ ꯄꯣꯛꯀꯅꯨ ꯌꯥꯔꯣꯏ ꯄꯣꯛꯈꯤ ꯑꯁ ꯑꯗꯨꯗ ꯑꯁ ꯀꯩ ꯀꯩꯅꯣ ꯍꯥꯏ ꯂꯧꯒꯅꯤ ꯑꯁ ꯆꯍꯤ ꯑꯅꯤ ꯑꯍꯨꯝ ꯐꯥꯔꯗꯤ ꯀꯣ ꯀꯥꯅꯤ ꯀꯣ ꯀꯥꯔꯅꯤ ꯑꯁ ꯊ ꯁꯨꯃ ꯑꯁ ꯒ꯭ꯌꯥ ꯇꯥꯗ꯭ꯔꯦꯗ
ꯅꯣꯡꯅꯤꯡꯉꯦꯗ
ꯁꯤ ꯀ ꯄꯦꯂꯦ ꯄꯨꯟꯁꯤ ꯌꯥꯏꯁꯦ
ꯃꯇꯝ ꯃꯇꯝꯅ ꯄꯨꯔꯛꯄ ꯑꯗꯨꯝ ꯂꯩꯒꯅꯤꯗ
ꯎꯝ ꯃꯇꯝꯅ ꯄꯨꯔꯛꯄꯗꯣ ꯉ ꯔꯕꯅꯨ ꯑꯗꯨ ꯈꯪꯗ꯭ꯔꯦ ꯄꯤ ꯊꯤꯗ ꯔꯖꯨ ꯑꯁ ꯅꯨꯄꯤ ꯊꯤꯗ꯭ꯔꯗꯤ ꯀꯔꯤ ꯇꯧꯁꯤꯔꯥ ꯄ ꯊꯤꯌꯦꯇꯔ ꯀꯔꯤ ꯇꯧꯁꯤꯔꯥ ꯑꯣꯞꯁꯟ ꯑꯁꯤ ꯑꯅꯤꯁꯦ ꯏꯤꯁꯀꯥꯁꯥꯁ
ꯅꯨꯄꯤ ꯊꯤꯗ꯭ꯔꯁꯨ ꯅꯌꯥꯝꯕꯒꯤ ꯃꯆꯥ ꯂꯩ ꯅ ꯑꯗꯨ ꯀꯣ ꯀꯩꯅꯣ ꯇꯧꯔꯣꯅꯤ
ꯍꯌꯦꯡꯋꯥꯏ ꯅꯪ ꯑꯍꯜ ꯑꯣꯏꯁꯤꯜꯂꯛꯄꯗ ꯌꯦꯡꯁꯤꯟꯅꯕ
ꯑ ꯀꯥꯏꯥꯏ ꯎꯝ ꯀꯅꯣ ꯅꯨꯄꯤ ꯊꯤꯔꯒ ꯏꯃꯥ ꯏꯄꯥꯕꯨ ꯅꯨꯡꯉꯥꯏꯅ ꯂꯥꯏꯍꯟꯅꯤꯡꯗꯕꯅꯤ ꯋꯥꯈꯜꯅꯕꯨ ꯋꯥꯈꯜ ꯁꯣꯟꯕ ꯌꯥꯕ꯭ꯔꯥꯅꯦ ꯀ
ꯇꯧꯔꯒꯅꯤꯅ ꯂꯥꯏꯔꯕꯁꯨ ꯃꯤꯅꯤꯅ
ꯑꯩꯈꯣꯏꯗ ꯍꯦꯟꯅ ꯋꯥꯅ ꯂꯩꯕꯁꯨ ꯂꯩꯕꯅꯦ ꯀꯩꯅꯣ ꯑꯩꯈꯣꯏ ꯍꯦꯟꯅ ꯋꯥꯅ ꯍꯤꯡꯕꯁꯨ ꯂꯩꯌꯦ ꯑꯩꯈꯣꯏꯗꯤ ꯑꯗꯨꯒꯨꯝꯕ ꯑꯗꯨꯒ ꯀꯩꯅꯣ ꯇꯧꯔꯗꯤ ꯌꯥꯝ ꯅꯨꯡꯉꯥꯏꯔꯕ ꯃꯄꯣꯛ ꯑꯃ ꯑꯣꯏꯌꯦꯅꯦ ꯀꯣꯏ ꯍꯦꯟꯅ ꯁꯔꯨꯛ ꯆꯥꯃ ꯍꯦꯟꯅ ꯋꯥꯕꯁꯨ ꯂꯩꯕ ꯑꯗꯨꯕꯨ
ꯑꯩꯈꯣꯏꯗꯤ ꯍꯥꯏꯕ ꯍꯥꯏꯔꯗꯤ ꯑꯩꯈꯣꯏꯁꯤꯅꯤ ꯃꯤꯗꯜ ꯀ ꯀ꯭ꯂꯥꯁ ꯀꯕꯅꯤ
ꯍꯣꯏꯣꯏ ꯆꯥꯅꯤꯡꯉꯥꯏ ꯁꯦꯠꯅꯤꯡꯉꯥꯏ ꯂꯩꯗꯕ ꯆꯨꯝꯃꯦ ꯌꯥꯝꯌꯥꯝ ꯂꯩꯕꯅꯤꯅꯦ ꯑꯩꯈꯣꯏ ꯍꯦꯟꯅ ꯋꯥꯕꯁꯦ ꯌꯨꯝꯐꯥ ꯂꯩꯦ ꯆꯟꯅꯀꯣ ꯑꯩꯈꯣꯏꯗꯤ ꯐꯠꯇꯦ ꯍꯥꯏꯕꯅꯦ ꯌꯨꯝ ꯂꯩꯌꯦ ꯂꯧ ꯂꯩꯌꯦ
ꯎꯝ ꯁꯨꯝꯃꯥꯏ ꯇꯞꯃꯒꯤꯗꯤꯕ
ꯍ ꯍ ꯎꯝ
ꯃꯥꯁꯤ ꯐꯨꯠꯕꯣꯜ ꯑꯁ
ꯌꯦꯡꯗ꯭ꯔꯕ꯭ꯔꯣ ꯉꯁꯤꯗꯤ
ꯌꯦꯡꯗ꯭ꯔꯦꯗ ꯍꯧꯖꯤꯉꯤꯁꯤ ꯈꯔ ꯐꯖꯒꯗꯕ ꯃꯥꯟꯗꯦ ꯄꯨꯡ ꯑꯅꯤ ꯄꯨꯡ ꯑꯅꯤꯒꯤꯗꯣ
ꯎꯝ
ꯆꯇ ꯑꯁ ꯉꯔꯥꯡꯗ ꯌꯥꯝ ꯉꯔꯥꯡꯗ ꯌꯥꯝ ꯏꯀꯥꯏꯍꯦ
ꯎ
ꯑꯩꯅ ꯀꯩꯅꯣꯗꯣ ꯑꯩꯅ ꯁꯞꯄꯣꯔꯠ ꯇꯧꯕꯗꯣ ꯉꯝꯒꯅꯤ ꯅꯣꯏ ꯁꯞꯄꯣꯔꯠ ꯇꯧꯕꯗꯣ ꯉꯝꯃꯣ ꯍꯥꯏꯕ ꯑꯩꯅ ꯑꯗꯅ ꯑꯒꯦ ꯀꯄꯤꯅꯤ ꯅꯪ ꯉꯝ ꯀ꯭ꯔꯕ
ꯍꯝ
ꯑꯗ ꯁꯥ ꯑꯔꯦꯟꯗꯤꯒꯃꯗ
ꯑꯩꯗꯤꯦꯗ ꯅꯝꯕ ꯃꯤꯗꯨꯅꯀꯣ ꯁꯥꯟꯅꯗ꯭ꯔꯤꯉꯩꯗꯒꯤ ꯃꯣꯏꯅ ꯀꯩꯅꯣ ꯇꯧꯒꯅꯤ ꯍꯥꯏꯕꯗꯨ
ꯌꯥ ꯍꯩꯕꯒꯤ ꯇꯥꯏ
ꯉꯔꯥꯡꯒꯤ ꯈꯛꯇꯅꯤꯅ ꯑꯩꯅ ꯀꯩꯅꯣ ꯇꯧꯕꯗ ꯑꯗꯨ ꯃꯥꯏ ꯈꯟꯗꯣꯛꯄꯗꯣ
ꯏꯅꯃ ꯑꯃꯅꯦ ꯐꯨꯠꯕꯣꯜ ꯌꯦꯡꯅꯤꯡꯗꯕ ꯃꯤꯗꯣ ꯃꯤꯔꯣ ꯍꯥꯏ
ꯎꯝꯝ